ꯑ ꯇ ꯇꯥ
ꯑꯣꯏꯣꯏ
ꯑꯣ ꯐꯂ
ꯅꯪꯒꯤꯁꯦ ꯅꯪꯒꯤꯁꯦ ꯕꯣꯂꯨꯡꯐꯨ ꯑꯣꯏꯕ꯭ꯔꯣ ꯅꯪꯒꯤ ꯈꯣꯟꯖꯦꯜꯁꯦ ꯌꯥꯝ ꯂꯣ ꯑꯣꯏꯌꯦꯅꯦ ꯀꯔꯤ ꯇꯧꯔ ꯆꯖꯠꯅꯣꯅꯦ
ꯇꯧꯗꯦ ꯇꯥꯗꯕ꯭ꯔꯣ
ꯀꯇꯥꯕꯗꯤ ꯇꯥꯏꯑꯕꯀꯣ ꯑꯗꯨ ꯅꯪꯒꯤ ꯚꯣꯏꯁꯇꯣ ꯌꯥꯝ ꯂꯣ ꯑꯣꯏꯕ ꯑꯗꯨꯒꯤꯅꯤꯗ
ꯑꯣ ꯌꯥꯝ ꯀꯟꯅ ꯉꯥꯡꯕꯅꯤꯅꯦ
ꯑꯣ ꯑꯠꯆꯥ ꯅꯪꯁꯦ ꯅꯪꯁꯦ ꯌꯥꯝ ꯔꯤꯒꯨꯂꯔ ꯑꯣꯏꯅꯗꯤ ꯋꯥꯔꯤ ꯁꯥꯗꯕ ꯃꯥꯅꯦ ꯇꯨꯝꯂꯣ
ꯍꯥꯥ
ꯌꯥꯝ ꯔꯤꯒꯨꯂꯔ ꯑꯣꯏꯅ ꯋꯥꯔꯤ ꯁꯥꯗꯔ꯭ꯦ ꯑꯃ ꯂꯩꯕꯅ
ꯍꯣꯏ
ꯔꯤꯒꯨꯂꯔ ꯑꯣꯏꯅ ꯋꯥꯔꯤ ꯁꯥꯕ꯭ꯔꯣꯅ ꯁꯨꯃꯥꯏꯅ
ꯎꯝ ꯔꯤꯒꯨꯂꯔ ꯑꯣꯏꯅꯗꯤ ꯁꯥꯗꯦꯗ ꯃꯔꯛ ꯃꯔꯛꯇ
ꯑꯣ ꯃꯤ ꯑꯩꯅ ꯍꯥꯏꯕꯒꯨꯝ ꯅꯪꯒꯤꯔꯣ ꯈꯣꯟꯖꯦꯜꯗꯣ ꯂꯣꯑꯣꯌꯦ ꯍꯥꯏꯅ ꯍꯜꯂꯛꯄ ꯌꯧ ꯌꯧꯕ꯭ꯔꯣ
ꯌꯥꯎꯗꯦꯗ ꯅꯪ ꯉꯥꯛꯇꯅꯤ ꯍꯥꯏꯕ
ꯑꯣꯆꯥ ꯑꯗꯨꯗꯤ ꯑꯗꯨꯗꯤ ꯑꯩꯒꯤ ꯅꯔꯥ ꯈꯪꯗꯦ
ꯅꯪꯒꯤ ꯅꯔꯥ ꯑꯩꯒꯤ ꯅꯔꯥ ꯈꯪꯗ꯭ꯔꯦ
ꯑꯣ ꯑꯠꯆꯥꯥ ꯋꯦꯗꯔꯗꯤ ꯀꯃꯥꯏꯅ ꯂꯩꯔꯤꯒꯦ ꯅꯣꯏ ꯔꯨꯝꯗ ꯍꯧꯖꯤꯛꯁꯦ
ꯍꯧꯖꯤꯛꯇꯤ ꯑꯗꯨꯝ ꯆꯞ ꯆꯥꯔꯦꯗ ꯍꯦꯟꯅ
ꯌꯥꯝ ꯀꯩꯅꯣ ꯇꯧꯁꯨ ꯌꯥꯝ ꯃꯝꯕꯁꯨ ꯅꯠꯇꯦ ꯌꯥꯝ ꯉꯥꯟꯕꯁꯨ ꯅꯠꯇꯦ
ꯆ ꯀꯥꯕꯅ
ꯍꯣꯏ ꯆꯥꯔꯦ ꯅꯥꯟꯗꯤ
ꯑꯩꯁꯨ ꯆꯥꯔꯦ ꯉꯥ ꯉꯥꯒꯤ ꯏꯟꯁꯥꯡ ꯆꯥꯛꯊꯣꯛꯈ꯭ꯔꯦ
ꯑꯣ ꯑꯁ ꯍꯥꯎꯅꯤꯅ
ꯉꯥꯒꯤꯗꯤ ꯍꯥꯎꯋꯦ ꯍꯥꯏ ꯇꯔꯦ ꯂꯣꯀꯦꯜꯒꯤꯗꯤ ꯑꯣꯏꯀꯣ
ꯍꯣꯏ
ꯕꯥꯖꯥꯔꯗꯒꯤ ꯂꯩꯔꯛꯄ ꯅꯠꯇꯦꯕ ꯑꯩꯈꯣꯏꯅ ꯌꯣꯛꯄ ꯀꯣ
ꯑꯣ ꯑꯣ ꯑꯁꯗꯨ ꯍꯥꯎꯕꯅꯤꯅꯦ
ꯑꯁ ꯑꯩꯈꯣꯏꯒꯤ ꯁꯤ ꯐꯤꯡꯒꯔꯒꯤꯁ ꯁꯥꯏꯖ ꯑꯗꯨꯒꯨꯝꯕꯅꯦꯕ ꯑꯗꯨ ꯉꯥꯗꯣ ꯑꯗꯨꯒꯨꯝꯕ ꯁꯥꯏꯖꯀꯤ ꯉꯥꯅꯦꯕꯀꯣ ꯌꯥꯝ ꯆꯧꯕ ꯁꯥꯏꯖꯅꯦ ꯌꯥꯝ ꯆꯥꯎꯕ ꯑꯁ ꯉꯥ ꯅꯠꯇꯦꯕ
ꯎꯝ ꯎꯝ
ꯀꯔꯤ ꯃꯊꯦꯜ ꯆꯥꯒꯦ ꯅꯪꯗꯤ
ꯑꯩ ꯉꯁꯤ ꯌꯦꯟ ꯆꯥꯏ
ꯑꯁ ꯑꯥ ꯕꯖꯥꯔꯗꯒꯤ ꯂꯩꯔꯛꯄ꯭ꯔꯣ ꯅꯣꯏꯒꯤ ꯍꯥꯏꯕꯗꯤ ꯂꯣꯀꯦꯜꯒꯤ ꯑꯣꯏꯕ꯭ꯔꯣ
ꯕꯖꯥꯔꯗꯒꯤꯅꯤꯗ ꯂꯣꯀꯦꯜꯒꯤ ꯅꯠꯇꯦ ꯇꯝꯄꯥꯛꯇ ꯂꯩꯕꯅꯤꯅ ꯂꯣꯀꯦꯜꯒꯤ ꯆꯥꯕ ꯐꯪꯗ꯭ꯔꯦ
ꯑꯣ ꯑꯗꯨꯁꯨ ꯑꯩꯈꯣꯏꯒꯤ ꯍꯛꯆꯥꯡꯗꯗꯤ ꯈꯪꯗꯦ ꯑꯗꯨ ꯆꯕꯗꯤ ꯌꯥꯠ
ꯍꯣꯏ
ꯍꯥ ꯅꯪꯗꯤ
ꯑꯩꯁꯦ
ꯉꯁꯤꯒꯤ ꯊꯕꯛꯀꯨꯝꯕ ꯂꯩꯕ꯭ꯔꯣ
ꯑꯁꯤ ꯊꯕꯛ ꯂꯩꯇꯦ
ꯑꯆꯥ ꯀꯔꯤ ꯀꯔꯤ ꯇꯧꯔꯤꯒꯦ ꯅꯪꯗꯤ ꯍꯟꯗꯛ
ꯑꯩ ꯀꯣꯂꯦꯖ ꯀꯥꯔꯤꯌꯦ
ꯑꯣ ꯁꯤꯃꯤꯁꯇꯔ ꯀꯌꯥ ꯁꯨꯔꯦ
ꯑꯩ ꯐꯤꯞꯁꯦꯝ
ꯀꯔꯤ ꯗꯤꯄꯥꯔꯠꯃꯦꯟꯅꯣ
ꯏꯀꯣꯅꯣꯃꯤꯛꯁ
ꯑꯣ ꯇꯝꯄꯥꯛꯇ ꯂꯩ ꯃꯜꯂꯦ ꯑꯗꯨꯗꯤ
ꯍꯣꯏ ꯇꯝꯄꯥꯛꯇꯅꯦ ꯅꯪꯗꯤ
ꯀꯣꯂꯦꯖ ꯅꯣꯅꯦ ꯅꯪꯅ
ꯑꯩ ꯗꯤ ꯌꯦꯟꯗ ꯍꯣꯏ
ꯑꯁ ꯑꯗꯨꯗꯤ ꯃꯅꯩꯅꯦ ꯈꯣꯏ
ꯑꯣ ꯅꯪꯁꯨ ꯗꯤ ꯑꯦꯝꯗ ꯀꯥꯕ꯭ꯔꯣ
ꯑꯣꯏ
ꯑꯣ
ꯑꯗꯨꯕꯨ ꯑꯩꯗꯤ ꯕꯤ ꯀꯣꯝ ꯑꯩꯗꯤ ꯕꯤ ꯀꯣꯝꯅꯦ
ꯑꯣ ꯑꯣ ꯕꯤ ꯀꯣꯝ
ꯅꯪꯗꯤ ꯚꯤꯑꯦ ꯃꯈꯥꯗꯨ ꯅꯠꯇ꯭ꯔꯣ
ꯍꯣꯏ
ꯑꯆꯥ ꯑꯗꯨꯗꯤ ꯑꯩꯈꯣꯏ ꯃꯅꯥꯏꯅꯦ ꯑꯩꯅ
ꯎꯝ ꯃꯔꯥꯏ ꯃꯔꯥꯏ
ꯀꯃ꯭ꯔꯁ ꯁꯤꯡꯗꯣ ꯂꯧꯕꯤꯕ ꯋꯥꯅꯤꯅꯦ
ꯑꯣ ꯑꯣ ꯅꯪ ꯀꯨꯃꯥ꯭ꯔꯁꯔꯣ
ꯍꯣꯏ
ꯁꯦꯃꯤꯁꯇ꯭ꯔ ꯀꯌꯥꯅꯣ ꯅꯪ
ꯑꯩ ꯑꯩꯈꯣꯏ ꯆꯞ ꯃꯥꯟꯅꯩ
ꯑꯣ ꯑꯣ
ꯅꯪ ꯑ ꯁꯤ ꯁꯥꯟꯅꯕꯗꯣ ꯔꯤꯒꯨꯂ꯭ꯔ ꯑꯣꯏꯅ ꯌꯦꯡꯕ꯭ꯔꯣ
ꯑꯣ ꯕꯣꯜꯔꯣ
ꯎꯝ
ꯍꯣꯏ ꯑꯩ ꯅꯨꯡꯇꯤꯒꯤ ꯌꯦꯡꯉꯦ
ꯅꯣꯏꯗꯤ ꯀꯃꯥꯏ ꯌꯦꯡꯒꯦ ꯐꯨꯠꯕꯣꯜ ꯐꯣꯟꯒꯨꯝꯕꯗ ꯌꯦꯡꯕ꯭ꯔꯣ ꯅꯠꯇ꯭ꯔꯒ ꯒ꯭ꯔꯨꯞ ꯑꯣꯏꯅ ꯇꯤꯚꯤꯗ ꯌꯦꯡꯕ꯭ꯔꯣ
ꯌꯦꯡꯕ
ꯑꯣꯆꯥ ꯒ꯭ꯔꯨꯞ ꯒ꯭ꯔꯨꯞ ꯑꯣꯏꯅ ꯌꯦꯡꯕ꯭ꯔꯥ ꯅꯣꯏ
ꯍꯣꯏ ꯍꯣꯁꯇꯦꯜ ꯍꯣꯁꯇꯦꯂ꯭ꯔꯁꯤꯡꯀꯣ ꯍꯥ
ꯀꯅꯥꯕꯨ ꯁꯞꯄꯣꯔꯠ ꯇꯧꯒꯦꯕ ꯅꯪꯗꯤ
ꯑꯩ ꯄꯣꯔꯇꯨꯒꯥꯜꯒ ꯕ꯭ꯔꯥꯖꯤꯟ ꯑꯗꯨꯒ ꯐ꯭ꯔꯥꯟꯁꯀ ꯏꯪꯂꯦꯟ ꯑꯁꯤ ꯃꯔꯤ ꯇꯧꯕꯅꯦꯕ ꯑꯅꯤꯗꯤ ꯁꯤꯈ꯭ꯔꯦ
ꯑꯗꯩꯗꯤ ꯃꯣꯏꯒꯤ ꯌꯨꯝꯗ ꯌꯧꯔꯦ ꯍꯥꯏꯔ ꯍꯥꯏꯅꯦ
ꯍꯣꯏ ꯍ
ꯑꯁ ꯅꯪꯉꯤꯁꯦ ꯑꯗꯨꯗꯤ ꯐꯥꯏꯅꯦꯜꯗ ꯁꯥꯟꯅꯒꯗꯧ ꯃꯥꯜꯂꯦꯅꯦ ꯅꯣꯏ ꯅꯪꯒꯤ ꯁꯞꯄꯣꯔꯠꯇ ꯑꯅꯤ ꯍꯧꯖꯤꯛ ꯍꯤꯡꯕ ꯂꯩ ꯂꯩꯕ ꯑꯅꯤꯗꯣ
ꯍꯣꯏ ꯑꯁꯤ ꯑꯅꯤꯁꯦ ꯌꯥꯔꯒꯗꯤ ꯑꯗꯨꯝ ꯐꯥꯏꯅꯦꯜ ꯀꯥꯔꯅꯤꯅꯦ
ꯐꯥꯏꯅꯦꯜꯗ ꯁꯥꯟꯅꯕꯁꯨ ꯌꯥꯏꯅ ꯅꯪꯒꯤꯁꯦ
ꯍꯣꯏ
ꯃꯣꯏꯁꯦ ꯁꯤꯃꯤꯐꯥꯏꯗ꯭ꯔꯦꯟꯗ ꯉꯝꯕ ꯌꯥꯕ ꯄ꯭ꯔꯣꯕꯦꯕꯤꯂꯤꯇꯤꯗꯣ ꯋꯥꯡꯉꯦꯕꯀꯣ
ꯍꯣꯏ ꯃꯣꯏꯁꯦ ꯎꯝ ꯋꯥꯡꯉꯦ
ꯅꯪꯒꯤ ꯃꯦꯠꯁꯦ ꯅꯪꯒꯤꯗꯤ ꯑꯗꯨꯗꯤ ꯐꯥꯏꯅꯦꯜꯗ ꯑꯣꯏꯗꯤ ꯀꯃꯥꯏ ꯇꯧꯅꯤ ꯑꯗꯨ ꯃꯣꯏ ꯑꯅꯤ ꯐꯥꯏꯅꯦꯜꯗ ꯁꯥꯟꯅꯔꯗꯤ
ꯁꯤꯃꯥꯜ ꯁꯤꯅ ꯁꯅꯥ ꯁꯅꯥꯔꯗꯤ ꯑꯗꯨꯝ ꯑꯉꯝꯕꯗ ꯂꯧꯔꯦ ꯑꯉꯝꯕꯅ ꯑꯗꯨꯝ ꯐꯔꯅꯤꯗ ꯁꯞꯐꯣꯔꯠꯀ ꯇꯧꯔ ꯑꯅꯤ ꯀꯥꯔꯗꯤ
ꯑꯣ ꯑꯠꯆꯥ ꯑꯠꯆꯥ ꯑꯩꯒꯤꯁꯨ ꯁꯞꯄꯣꯔꯇꯔ ꯅꯪꯅ ꯍꯥꯏꯕ ꯑꯅꯤꯗꯣ ꯃꯔꯥꯗꯤ ꯌꯧꯋꯦ ꯑꯩꯗꯤ ꯁꯞꯄꯣꯔꯠꯇ ꯑꯃꯈꯛꯇꯅꯦ
ꯐ꯭ꯔꯥꯟꯁꯔꫭ
ꯐ꯭ꯔꯥꯟꯁꯅꯤ ꯍꯣꯏ
ꯐ꯭ꯔꯥꯟꯁꯇꯤ ꯀꯟꯗꯤ ꯀꯟꯕꯅꯤ ꯍꯦ
ꯑꯩꯗꯤ ꯍꯟꯗꯛꯇꯤ ꯃꯣꯏꯕꯨꯕꯨ ꯐꯨꯜ ꯍꯣꯞ ꯂꯩꯌꯦꯗ ꯃꯣꯏꯅ ꯉꯝꯕ ꯌꯥꯏꯅꯀꯣ
ꯍꯣꯏ
ꯍꯥꯏꯕꯗꯤ ꯂꯥꯁ ꯋꯥꯔꯀꯞꯁꯨ ꯃꯣꯏꯁꯦ ꯉꯝꯒꯗꯧꯕꯗꯣ ꯑꯁ ꯈꯔ ꯁꯤ ꯑꯥꯔꯖꯦꯟꯇꯤꯅꯥ ꯀꯥꯡꯕꯨꯗꯣ ꯈꯔ ꯗꯥꯎ ꯐꯕꯒꯤꯔ ꯈꯪꯗꯦ ꯑꯗꯨꯉꯩꯗꯨꯒꯤꯅꯤꯕ ꯃꯣꯏꯁꯨ ꯐꯖꯅ ꯁꯥꯟꯅꯕꯅꯤꯕ ꯂꯥꯁ ꯋꯦꯜ ꯀꯞ ꯐꯥꯏꯅꯦꯜ ꯃꯦꯠꯁ ꯁꯥꯟꯅꯕꯗꯣ
ꯍꯣꯏ
ꯑꯗꯨ ꯍꯟꯗꯛꯇꯤ ꯎꯝ ꯉꯝꯒꯇꯧ ꯃꯥꯜꯂꯦꯅꯦ ꯑꯩꯈꯣꯏ ꯑꯅꯤꯒꯤ ꯁꯞꯄꯣꯠꯇ꯭ꯔ ꯍꯥꯏꯁꯤꯔ
ꯍ ꯍ
ꯑ
ꯅꯪ ꯑ ꯂꯥꯁ ꯋꯥꯜꯀꯞ ꯀ ꯐꯅ ꯃꯦꯁꯇꯗꯤ ꯕꯞꯄꯦꯅ ꯅꯩꯏꯕꯅꯤ ꯍꯦ
ꯑꯁ ꯅꯥꯏꯔꯦ ꯍ ꯁ ꯅꯥꯏꯔ ꯊ ꯃꯦꯅ ꯑꯃꯣ
ꯍꯣꯏ
ꯅꯍꯥꯟ ꯃꯥꯅ ꯁꯥꯟꯅꯕꯗꯨ ꯐꯥꯔꯁ ꯑꯁ ꯐꯥꯔꯁ ꯃꯥꯂꯌꯥ ꯋꯥꯔꯜ ꯀꯞ ꯁꯥꯟꯅꯕꯗꯣ
ꯃꯥ ꯐꯥꯔꯁ ꯋꯥꯔꯠ ꯀꯞ ꯁꯥꯟꯅꯕꯔꯣ
ꯍ ꯐꯥꯔꯁꯀꯤ ꯑꯣꯏꯅ ꯁꯥꯟꯅꯕ ꯑꯗꯨꯗꯒꯤ ꯐꯥꯔꯁ ꯇꯥꯏꯝ ꯑꯣꯏꯅ ꯁꯥꯟꯅ ꯑꯃ ꯂꯩꯕ ꯃꯥꯗꯣ
ꯍꯣꯏ
ꯑꯗꯣ ꯍꯟꯗꯅ ꯆꯤꯀꯦꯟ ꯄꯥꯏꯝꯅꯦꯕꯀꯣ
ꯅꯠꯇꯦ ꯍꯟꯗꯛꯅ ꯊꯥꯔꯠ ꯋꯥꯔꯜ ꯀꯞꯅꯦ ꯃꯥꯅ ꯁꯥꯟꯅꯔꯤꯗꯣ ꯇꯨ ꯊꯥꯎꯖꯟ ꯑꯦꯠꯇꯤꯟꯗ ꯁꯥꯟꯅꯔꯕꯅꯦ ꯃꯥ
ꯕꯥ ꯇꯦꯔꯣ
ꯍꯥ ꯕꯥꯄꯦꯀꯣ
ꯎꯝ
ꯍꯣꯏ ꯇꯨ ꯊꯥꯎꯖꯟ ꯑꯦꯠꯇꯤꯟꯗ ꯁꯅꯇꯦ ꯇꯨ ꯊꯥꯎꯖꯟ ꯇ꯭ꯋꯦꯟꯇꯤ ꯇꯨ ꯍꯟꯗꯛꯅ ꯑꯍꯨꯝ ꯁꯨꯕꯅꯦ
ꯑꯗꯨꯗꯤ ꯍꯟꯇꯛꯅ ꯊꯥꯔꯣꯏꯔꯦꯅꯦꯃ
ꯍꯟꯗꯛ ꯍꯣꯏ ꯊꯥꯔꯣ ꯀꯥꯞꯅꯦ ꯃꯥꯒꯤ ꯇꯨ ꯊꯥꯎꯖꯟ ꯑꯦꯠꯇꯤꯟꯗ ꯃꯥ ꯑꯦꯠ ꯇꯦꯟ ꯏꯌꯔꯁꯅꯦꯕ
ꯑꯣ ꯆꯠ ꯆꯣ ꯑꯗꯨꯗꯤ ꯑꯩꯅ ꯁꯣꯏ ꯃꯥꯜꯂꯦ ꯑꯩꯗꯤ ꯍꯟꯗꯛꯅ ꯁꯦꯀꯦꯟ ꯋꯦꯕꯔꯅ
ꯃꯥ ꯐ꯭ꯔꯥꯟꯁꯅ ꯋꯥꯀꯞꯇ ꯆꯦꯝꯄꯤꯌꯣꯟ ꯂꯧꯈ꯭ꯔꯦꯅ
ꯂꯧꯔꯣꯏꯕ
ꯍꯣꯏ ꯇꯨ ꯊꯥꯎꯖꯟ ꯑꯦꯠꯇꯤꯟꯗ ꯐ꯭ꯔꯥꯟꯁꯅ ꯂꯧꯈꯤꯕꯗꯣ
ꯑꯥ
ꯅꯩꯕꯅꯤꯍꯦ ꯕꯥꯞꯄꯦ ꯑꯗꯨꯝ ꯇꯝꯗꯁꯨ
ꯑꯁ ꯑꯗꯨꯗꯤ ꯃꯣꯏꯁꯦ ꯍꯟꯗꯛꯁꯨ ꯅꯨꯡꯉꯥꯏꯇꯕ ꯃꯥ ꯑꯟꯗꯛꯁꯨ ꯉꯝꯗꯧ ꯃꯥꯜꯂꯦ ꯃꯣꯏꯁꯦ ꯅꯍꯟ ꯂꯥꯁ ꯋꯥꯔꯀꯞꯗ ꯁꯦꯀꯦꯟ ꯅꯠꯇ꯭ꯔꯣ ꯍ
ꯎꯝ ꯂꯥꯁꯠ ꯋꯥꯀꯞꯇ ꯃꯣꯏ ꯁꯦꯀꯦꯟꯅꯦ
ꯍ ꯑꯗꯨꯗꯤ ꯍꯟꯗꯛꯁꯨ ꯃꯣꯏꯁꯦ ꯇꯧꯗꯤ ꯇꯧꯏꯋꯦꯅꯦ ꯐꯖꯅ ꯁꯥꯟꯅꯗꯤ ꯁꯥꯟꯅꯩꯅꯦꯀꯣ
ꯐ꯭ꯔꯥꯟꯁꯁ ꯌꯥꯏ
ꯀꯝꯕꯥꯏꯅꯦꯁꯟꯗꯣ ꯌꯥꯏꯌꯦꯕ ꯃꯣꯏꯒꯤꯁꯦ
ꯍꯣꯏ
ꯅꯪꯗꯤ ꯁꯥꯟꯅꯕ꯭ꯔꯣ
ꯕꯣꯜꯔꯣ
ꯍꯣꯏ ꯕꯣꯕꯨ ꯕꯣꯜ ꯑꯣꯏꯔꯣ ꯐꯨꯠꯕꯣꯜ ꯑꯣꯏꯔꯣ ꯕꯣꯂꯤꯕꯣꯜ ꯑꯣꯏꯔꯣ ꯑꯗꯨꯒꯨꯝꯕ ꯑꯥꯎꯠꯗꯣꯔ ꯒꯦꯝ ꯁꯥꯟꯅꯕ ꯒꯦꯝ ꯂꯩꯕ꯭ꯔꯣ
ꯍꯥ ꯕꯣꯂꯤꯕꯣꯜꯒ ꯐꯨꯠꯕꯣꯜꯒ ꯑꯗꯨꯝ ꯁꯅꯩꯗ
ꯑꯣ ꯑꯆꯥ ꯉꯁꯤꯗꫭ ꯉꯁꯤꯗꯤ ꯃꯦꯠꯁ ꯂꯩꯇꯦ ꯃꯜꯂꯦ ꯗꯦꯠ ꯐꯤꯞꯇꯤꯟ ꯅꯠꯇ꯭ꯔꯣ ꯁꯨꯝ ꯐꯥꯏꯅ ꯂꯩꯕꯗꯣ
ꯍꯣꯏ ꯗꯦꯠ ꯐꯤꯐꯇꯤꯟ ꯋꯦꯟꯁꯗꯦꯗ ꯀꯣ
ꯑꯥ
ꯇꯨꯌꯦꯞ ꯊꯥꯔꯇꯤꯗ ꯂꯩꯌꯦ ꯐ꯭ꯔꯥꯟꯁꯀ ꯁ꯭ꯄꯦꯟ
ꯑꯗꯨ ꯁꯤꯀꯦꯟ ꯑꯃꯗꯤ
ꯑꯃꯗꯨꯅ ꯀꯔꯤꯔ ꯗꯦꯠ ꯁꯤꯛꯁꯇꯤꯟ ꯅꯠꯇꯦ ꯁꯚꯦꯟꯇꯤꯟꯔ ꯈꯪꯗ꯭ꯔꯦꯅꯦ ꯀꯥꯎꯔꯦ ꯁꯤꯛꯁꯇꯤꯟꯔ
ꯁꯦꯚꯦꯟꯇꯤꯟꯗꯤ ꯐꯥꯏꯅꯦꯜ ꯃꯥꯟꯂꯦ
ꯅꯠꯇꯦ ꯇ꯭ꯋꯦꯟꯇꯤꯅꯦ ꯐꯥꯏꯅꯦꯜꯗꯤ
ꯑꯣ ꯗꯦꯠ ꯇ꯭ꯋꯦꯟꯇꯤ ꯐꯣꫪꯔꯣ
ꯍꯣꯏ ꯑꯦꯠꯇꯤꯟ ꯗꯦꯠ ꯑꯦꯠꯇꯤꯟꯗꯅꯀꯣ ꯊꯥꯔꯠ ꯄ꯭ꯂꯦꯁ ꯊꯥꯔꯠ ꯄ꯭ꯂꯦꯁ ꯁꯥꯟꯅꯥꯒꯅꯤ
ꯑꯥ ꯊꯥꯔꯠ ꯄ꯭ꯂꯦꯁ ꯂꯩꯕ꯭ꯔꯥꯅꯦ ꯍꯟꯗꯛ
ꯑꯦꯁ ꯆꯍꯤ ꯈꯨꯗꯤꯡꯒꯤ ꯂꯩꯗ ꯑꯦꯕ꯭ꯔꯤ ꯋꯥꯔꯜ ꯀꯞꯅꯦ ꯂꯩꯕꯗꯣ ꯊꯥꯔꯠ ꯄ꯭ꯂꯦꯁ
ꯑꫭ ꯑꯆꯥ ꯂꯥꯁ ꯋꯥꯔꯜ ꯀꯞꯇ ꯊꯥꯔꯠ ꯄ꯭ꯂꯦꯁꯇꯨ ꯁꯥꯟꯅꯕꯗꯣ ꯑꯩꯗꯤ ꯈꯥꯡꯍꯧꯗꯕ ꯌꯦꯡꯗꯕꯤꯒꯤꯔ ꯀꯔꯤ ꯇꯧꯖꫪꯅꫭ ꯅꯪꯗꯦ
ꯀꯞꯇꯣ ꯊꯔꯠ ꯄ꯭ꯂꯦꯁꯁꯦ ꯀꯅꯥ ꯀꯅꯥ ꯀꯥꯕ꯭ꯔ ꯃꯣꯔꯣꯛꯀꯣ ꯁꯤꯃꯤ ꯀꯥꯏꯑꯦ ꯑꯗꯨꯒ ꯑꯃꯗꯣ ꯑꯥꫪꯖꯦꯟꯇꯤꯅꯥꯒ ꯁꯤꯃꯤ ꯁꯤꯟꯅ ꯑꯣ ꯑꯣ ꯀ꯭ꯔꯣꯁꯤꯌꯥꯒ ꯃꫭꯔꫭꯀꫭ ꯑꯗꯨꯗ ꯀꯅꯥ ꯂꯧ ꯒꯨꯅꯣꯅꯦ ꯑꯩ ꯀꯥꯎꯈꯔꯦꯅꯦ ꯀ꯭ꯔꯣꯁꯤꯌꯥ
ꯑꯣ ꯀ꯭ꯔꯣꯁꯤꯌꯥ ꯅ ꯂꯧꯕꯅꯦ ꯀ꯭ꯔꯣꯁꯤꯌꯥꯅ
ꯊꯥꯔꯠ ꯄ꯭ꯂꯦꯁꯀꯣ
ꯍꯣꯏ
ꯑꯣ ꯑꯆꯥ ꯑꯃ ꯑꯗꯨꯗꯤ ꯇꯤꯝ ꯃꯔꯤꯗ ꯑꯃꯗꯤ ꯐꯥꫪꯁ ꯇꯥꯔꯦ ꯁꯦꯀꯦꯟ ꯇꯥꯔꯦ ꯑꯃꯅ ꯊꯥꫪ ꯇꯥꫪꯖꯦ ꯑꯃ ꯈꯛꯇꯅꯤꯅꯦ ꯁꯤꯒꯤꯗꯧꯕꯗꯣ
ꯍꯣꯏ
ꯑꯆꯥ ꯅꯣꯏꯁꯦ ꯀꯅꯥ ꯀꯅꯥ ꯂꯩꯒꯦ ꯅꯣꯏ ꯅꯪꯁꯦ ꯔꯦꯟ ꯑꯣꯏꯅ ꯂꯩꯕ꯭ꯔꯥ ꯀꯃꯥꯏꯅ ꯂꯩꯒꯦ ꯅꯪꯗꯤ
ꯍꯣꯁꯇꯦꯜ ꯂꯩ ꯑꯩꯗꯤ
ꯑꯁꯤ ꯑ ꯀꯣꯂꯦꯖꯀꯤ
ꯍꯣꯏ ꯀꫭꯂꯦꯁꯀꯤ
ꯐꯤ ꯏꯁꯇ꯭ꯔꯛꯆꯔꯒꯨꯝꯕꯗꯤ ꯀꯃꯥꯏꯅ ꯇꯧꯕ